ꯅꯃꯥꯟꯅꯕ ꯃꯥꯅ ꯐꯣꯟ ꯅꯝꯕꯔ ꯄꯤꯕꯒꯤ ꯇꯧꯔꯛꯄꯅꯦ ꯑꯩ
ꯌꯥꯏ ꯌꯥꯏ ꯆꯥꯎꯗ
ꯀꯩꯗꯧꯔꯤꯅꯣ
ꯐꯨꯠꯕꯣꯜ ꯍꯧꯕ ꯉꯥꯏꯔꯤꯌꯦ ꯅꯪꯗꯤ
ꯑꯩꯗꯤ ꯍꯄ꯭ꯔꯀꯥ ꯂꯩꯌꯦ ꯆꯞ ꯆꯥꯔꯔꯕꯣ
ꯆꯥꯛ ꯆꯥꯕ ꯀꯨꯏꯔꯦ ꯅꯪꯗꯤ ꯆꯥꯔꯕꯣ
ꯑꯩꯣꯏ ꯆꯔ
ꯀꯔꯤ ꯃꯊꯦꯜ ꯆꯥꯕꯅꯣ ꯅꯪꯗꯤ
ꯑꯩꯈꯣꯏꯗꯤ ꯍꯣꯁꯇꯦꯜ ꯂꯩꯕꯅꯤꯅ ꯍꯦꯟꯖꯥꯡ ꯑꯍꯥꯎꯕ ꯆꯥꯕ ꯐꯪꯗ꯭ꯔꯦ ꯅꯣꯏꯗꯤ ꯀꯔꯤ ꯌꯦꯦꯟꯖꯪ ꯆꯥꯕ꯭ꯔꯣ
ꯑꯩꯈꯣꯏꯗꯤ ꯌꯦꯟꯁꯥꯠ ꯆꯥꯏꯑ
ꯑꯣ
ꯍꯅ ꯆꯈꯦ ꯍꯣꯁꯇꯦꯜ ꯂꯩ ꯍꯣꯁꯇꯦꯜ ꯂꯩꯕꯅꯤ ꯍꯥꯏꯕꯗꯤ ꯀꯥꯏꯗꯔꯣ ꯍꯥꯏꯕꯗꯤ ꯀꯣꯂꯦꯖ ꯀꯨꯝꯕ ꯀꯥꯔꯤꯕ꯭ꯔꯣ
ꯏꯃꯥꯟꯅꯕ ꯍꯧꯖꯤꯛꯅ ꯅꯝꯕꯔ ꯄꯤꯕ ꯅꯨꯄꯥ ꯑꯩꯈꯣꯏꯒ ꯄꯨꯟꯕꯅꯤ ꯎꯝ
ꯑꯠꯆꯥ ꯑꯩ ꯁꯛꯇꯤ ꯈꯪꯅꯗꯦꯗ ꯑꯗꯨꯝ ꯒ꯭ꯔꯨꯞꯇꯒꯤ
ꯑꯣ ꯑꯩꯈꯣꯏ ꯀꯂꯦꯖ ꯄꯨꯟꯕꯒꯤ ꯑꯩꯅ ꯃꯤꯉꯣꯟꯗ ꯑꯩꯗꯤ ꯒ꯭ꯔꯨꯞꯇ ꯅꯝꯕꯔ ꯅꯤꯅꯤꯉꯥꯏ ꯏꯀꯥꯏ ꯅꯪꯅ ꯄꯤ ꯌꯣꯅ ꯃꯉꯣꯟꯗ ꯍꯥꯏꯕꯤꯈꯤꯀꯣ ꯍꯥꯏꯔꯛꯄꯅꯤ
ꯁ ꯁꯛ ꯐꯖꯔꯝꯒꯅꯤ ꯑꯗꯨꯗꯅ
ꯁꯛ ꯐꯖꯗꯦ ꯏ ꯄꯤꯛ ꯄꯤꯛ꯭ꯔ ꯀꯗꯥ ꯏꯔꯦ
ꯑꯥ
ꯅꯨꯄꯤꯗ ꯌꯥꯝ ꯄꯤꯛꯅ ꯂꯩꯈ꯭ꯔꯦ
ꯅꯨꯄꯤꯁꯦ ꯌꯥꯝ ꯄꯤꯛꯅ ꯂꯩꯈ꯭ꯔꯦ ꯍꯥꯏꯗꯤ ꯀꯩꯅꯣ
ꯀꯪꯉꯦ ꯑꯩꯗꯤ ꯅ ꯌꯥꯝ ꯄꯤꯛꯀꯦ ꯍꯣꯁꯇꯦꯜ ꯍꯥꯏꯕꯒꯤ
ꯑꯦ ꯃꯈꯣꯟꯒꯗꯤ ꯑꯥ ꯃꯈꯣꯟꯒꯗꯤ ꯗꯕꯂꯤꯎ ꯗꯕ꯭ꯂꯤꯎ ꯏꯒꯩ ꯆꯅꯥꯗꯧ ꯃꯥꯜꯂꯦꯀꯣ
ꯍꯣꯏ ꯃꯥꯜꯂꯝꯃꯅꯤ ꯑꯗꯨ ꯄꯤꯛꯄꯅꯤ ꯌꯥꯝꯅ
ꯑꯆꯥ ꯀꯥꯏꯗ ꯂꯩꯒꯦ ꯅꯣꯏ ꯅꯪ ꯀꯥꯏ
ꯑꯩꯈꯣꯏꯒꯤ ꯂꯩꯐꯝꯒꯨꯝꯕ ꯍꯥꯏꯒꯅꯨ ꯍꯥꯏꯕ ꯅꯠꯇ꯭ꯔꯣ ꯃꯣꯏꯅ
ꯑ ꯍꯥꯏꯕꯤ ꯌꯥꯝꯕꯅꯦ ꯃꯥ ꯇꯃꯦꯡꯂꯣꯡꯒꯨꯝꯕ ꯗꯤꯁꯇ꯭ꯔꯤꯛꯀꯨꯝꯕꯗꯤ ꯍꯥꯏꯕ ꯌꯥꯕꯅꯦ ꯀꯩꯅꯣꯗꯣ
ꯑꯣ ꯑꯩꯈꯣꯏ ꯑꯩ ꯇꯃꯦꯡꯂꯣꯡꯗꯒꯤꯅꯦ ꯑꯗꯨ ꯍꯧꯖꯤꯛꯇꯤ ꯄꯟꯖꯥꯕ ꯇ ꯂꯩꯑꯦ
ꯄꯟꯖꯥꯕꯇ
ꯑꯥꯎ
ꯑꯆꯥꯥ ꯄꯥꯟꯖꯁꯦ ꯅꯨꯡꯉꯥꯏꯅꯦꯁꯥꯗꯤ ꯁꯥꯔꯝꯕꯅꯦ
ꯍꯣꯏ ꯁꯝꯃꯔꯗ ꯌꯥꯝꯅ ꯁꯥꯏꯌꯦ ꯅꯣꯡ ꯆꯨꯗꯕꯒꯤꯀꯣ
ꯑꯆꯥ ꯍꯣꯏꯅꯦ ꯀꯔꯤ ꯀꯔꯤ ꯇꯝꯂꯤꯔꯤꯕꯣ ꯅꯣꯏꯕꯣ
ꯃꯦꯗꯤꯀꯜ ꯇꯝꯔ ꯂꯩꯌꯦ ꯑꯩꯈꯣꯏ
ꯑ ꯃꯦꯗꯤꯀꯦꯜ ꯍꯥꯏꯕꯗꯤ ꯑꯦꯁ꯭ꯔ
ꯅꯠꯇꯦ ꯐꯤꯖꯤꯣꯊꯦꯔꯥꯄꯤ ꯇꯝꯃꯦ ꯑꯩꯗꯤ
ꯑ ꯐꯤꯖꯤꯑꯣꯊꯦꯔꯥꯄꯤꯤꯁꯤꯦ ꯕꯤ ꯑꯦꯁ ꯁꯤ ꯁꯤ ꯃ ꯈꯥꯗ ꯑꯣꯦ ꯑꯣꯦ ꯑꯣꯦ
ꯁꯪꯗꯤ ꯀꯔꯤ ꯇꯧꯔꯒ ꯂꯩꯕ꯭ꯔꯣ
ꯑꯩꯗꯤ ꯑꯩꯁꯨ ꯇꯧꯗꯦꯗ ꯁ꯭ꯀꯨꯜꯁꯨ ꯀꯥꯗꯦꯗ ꯑꯩꯗꯤ
ꯎꯝ
ꯀ꯭ꯂꯥꯁ ꯀ꯭ꯂꯥꯁ ꯇꯦꯟ ꯐꯥꯎ ꯄꯥꯁ ꯇꯧꯗꯦꯗ ꯑꯩꯗꯤ
ꯀꯔꯤ ꯊꯕꯛ ꯇꯧꯔꯒ ꯂꯩꯕ꯭ꯔꯣꯗꯨ
ꯊꯕꯛꯁꯨ ꯇꯧꯗꯦꯗ ꯄꯣꯠ ꯈꯔ ꯈꯔ ꯎꯍꯜꯂꯒ ꯃꯤꯒꯤ ꯍꯨꯔꯜꯂꯒ ꯆꯥꯔ ꯂꯩꯔꯤ
ꯄꯆꯤꯟ ꯊꯤꯀꯅꯨꯍꯦ
ꯑꯁ ꯅꯪꯁꯤꯗꯤ ꯄꯨꯔꯥ ꯔꯣꯕꯣꯠꯅꯉꯥꯡ ꯑꯃ ꯃꯥꯟꯈ꯭ꯔꯦꯗ
ꯀꯔꯤ
ꯣꯅꯤꯅꯦ ꯀꯔꯤ ꯃꯆꯤꯟ ꯊꯤꯒꯅꯣꯅꯦꯍꯦ ꯀꯗꯥꯥꯎ ꯂꯩꯦ ꯅꯪꯗꯤ
ꯃꯩꯇꯩꯂꯣꯟꯁꯦ ꯐꯖꯅ ꯃꯤ ꯀꯨꯝꯅ ꯉꯥꯡꯕ ꯍꯩꯇꯕꯒꯤ
ꯑꯆꯥ
ꯌꯥꯗ꯭ꯔꯦꯅꯦ ꯑ
ꯑꯦ ꯑꯥꯏꯒꯤ ꯑꯦ ꯑꯥꯏꯒꯤ ꯚꯣꯏꯁꯀꯨꯝꯕꯗꯤ ꯅꯪ ꯑꯦꯁꯤꯁꯇꯦꯟꯒꯤꯗꯤ ꯌꯥꯔꯅꯤ
ꯍꯣꯏ ꯑꯣꯏꯔꯝꯃꯅꯤ ꯅꯪꯒꯤꯗꯤ ꯑꯁꯤ ꯂꯣꯏꯅꯤꯡꯉꯥꯏ ꯋꯥꯠ ꯆꯠꯂꯤꯕ꯭ꯔꯣ ꯂꯣꯏꯔꯕ꯭ꯔꯣ
ꯃꯣꯏ ꯀꯩꯅꯣ ꯑꯩꯒꯤꯗꯤ ꯑꯅꯤ ꯂꯣꯏꯈ꯭ꯔꯦ ꯑꯃ ꯂꯣꯏꯗ꯭ꯔꯤ ꯃꯊꯪꯗꯨꯁꯨ ꯍꯥꯞꯀꯅꯤ ꯃꯨꯛꯀꯥ ꯑꯗꯨꯝ ꯇꯧꯔꯒ ꯂꯩꯒꯅꯤ ꯃꯇꯝ ꯂꯩꯔꯤꯕꯅꯤꯅ
ꯅꯪꯉꯣꯟꯗ ꯑꯗꯨꯗꯤ ꯐ꯭ꯔꯤ ꯂꯩꯕ ꯃꯇꯝꯗ ꯀꯣꯜ ꯇꯧꯕ ꯌꯥꯅꯤꯀꯣ
ꯌꯥꯅꯤ ꯌꯥꯅꯤ ꯀꯣꯜꯕꯨꯗꯤ ꯑꯗꯨꯝ ꯑꯦꯛꯁꯦꯞ ꯇꯧꯕꯤꯒꯦ ꯑꯗꯨꯕꯨ ꯐꯥꯔꯁꯇ ꯀꯩꯅꯣ ꯇꯧꯔꯣ
ꯇꯦꯛꯁ ꯊꯥꯅꯤꯉꯥꯏ ꯁꯤ ꯅꯝꯕꯔꯗ ꯑꯗꯨꯝ ꯊꯥꯕ ꯌꯥꯒꯦꯔꯥ
ꯎꯝ ꯑꯇꯣꯞꯄ ꯂꯩ ꯑꯩꯅ ꯑꯇꯣꯞꯄ ꯅꯪꯇꯦꯛꯁ ꯆꯥꯎꯧꯔꯛꯄ ꯀꯥꯟꯗ ꯑꯩꯅ ꯍꯥꯏꯔꯛꯀꯦ ꯀꯣꯜ ꯇꯧꯒꯦ ꯂꯩꯕ ꯃꯇꯝꯗ
ꯑ ꯏꯃꯥꯟꯅꯕꯤ ꯍꯣꯏ ꯃꯤ ꯈꯔꯒꯤꯁꯨ ꯄꯤꯕꯤꯒꯦ ꯃꯣꯏꯁꯨ ꯀꯣꯜ ꯇꯧ ꯉꯥꯏꯃꯤ ꯂꯏꯗ ꯕꯤꯒ ꯀꯧꯕꯣ
ꯑꯆꯥꯥ ꯌꯥꯏ ꯀꯩꯅꯣ ꯑꯩꯗꯤ ꯇꯣꯉꯥꯏ ꯂꯩꯕꯅꯦ
ꯎꯝ ꯃꯁꯛꯁꯨꯨ ꯈꯪꯅꯥꯃꯤ ꯅꯀꯔꯤ ꯆ ꯀꯥꯏꯅꯤ ꯎꯝ ꯅꯪꯗꯤ ꯅꯪꯁꯨ ꯇꯃꯦꯡꯂꯣꯡꯗꯒꯤꯔꯣ
ꯍꯥꯏꯗꯤ ꯁꯦꯅꯥꯄꯇꯤꯗꯅꯦ
ꯑꯣ
ꯑ ꯉꯁꯥꯏ ꯐꯥꯒꯤ ꯐꯥꯒꯤ ꯇꯧꯔ ꯇꯣꯛꯇ꯭ꯦ ꯑꯩꯁꯨ ꯃꯥꯁꯇꯔ ꯂꯣꯏꯔꯒ ꯑꯗꯨꯝ ꯑꯦꯛꯖꯥꯝ ꯊꯥꯔꯤꯕꯅꯤꯅ ꯑꯗꯨꯝ ꯇꯥꯏꯝ ꯄꯥꯁ ꯇꯧꯕ ꯀꯥꯟꯗ ꯑꯗꯨꯝ ꯐꯨꯜ ꯇꯥꯏꯝ ꯑꯣꯜꯂꯒ ꯂꯩꯔꯦ ꯍꯟꯗꯛꯀꯤꯁꯦ
ꯑꯥ
ꯀꯌꯥꯝ ꯀꯨꯏꯔꯤꯒꯦ ꯅꯪ ꯁꯤ ꯇꯧꯕ ꯍꯥꯏꯕꯗꯤ ꯅꯨꯃꯤꯠ ꯀꯌꯥ ꯁꯨꯔꯦ
ꯑꯁꯤꯁꯤ ꯥꯎꯃ ꯟ ꯂꯥꯁꯤꯛꯒꯤ
ꯑꯠꯆꯥ ꯑꯗꯨꯗꯤ ꯆꯞ ꯃꯥꯟꯅꯩꯅꯦ ꯑꯩꯈꯣꯏꯁꯦ
ꯑ ꯏꯆꯦꯅ ꯍꯥꯏꯕꯤꯕ ꯀ ꯇꯧꯕꯗꯨꯒꯤ ꯑꯩꯗꯤ ꯃꯤꯕꯨ ꯋꯥꯔꯤ ꯁꯅꯅꯤꯡꯉꯥꯏ ꯇꯩꯗꯕꯒꯤ ꯑꯩꯒꯤ ꯃꯔꯨꯞꯀꯤ ꯅꯨꯄꯤ ꯈꯣꯏꯗ ꯀꯛꯇ ꯊꯤꯒꯅꯤ ꯑꯗꯨ ꯍꯧꯖꯤꯛꯀꯤ ꯃꯥ ꯅꯪꯒꯤ ꯅꯝꯕꯔ ꯊꯥꯔꯛꯄ ꯅꯨꯄꯥꯗꯪ ꯃꯥꯗꯤ ꯉꯁꯤ ꯈꯛꯇ ꯇꯥꯎꯧꯕ ꯍꯥꯎꯋꯦ ꯑꯗꯨꯒ ꯃꯤ ꯃꯌꯥꯝꯗ ꯀꯣꯜ ꯇꯧꯕ ꯂꯣꯏꯈ꯭ꯔꯦ ꯍꯥꯏꯕꯤꯀꯣ ꯑꯩꯒꯤꯁꯨ ꯅꯝꯕꯔ ꯄꯤꯌꯣꯅ ꯑꯩꯅ ꯍꯥꯏꯕ ꯑꯩꯗꯤ ꯒ꯭ꯔꯨꯞꯀꯨꯝꯕꯗꯗꯤ ꯍꯥꯏꯅꯤꯡꯉꯥꯏ ꯇꯥꯟꯅ
ꯑꯩꯅ ꯋꯥꯔꯤ ꯁꯥꯕ ꯅꯨꯡꯉꯥꯏꯕ ꯃꯤꯒꯤ ꯅꯝꯕꯔ ꯈꯔ ꯄꯤꯔꯛꯀꯦ ꯅꯨꯄꯥꯒꯤ ꯅꯣꯏ ꯅꯨꯄꯤꯅꯁꯨ ꯅꯨꯄꯥ ꯋꯥꯔꯤ ꯁꯥꯕ ꯅꯨꯡꯉꯥꯏꯗꯅ
ꯑ
ꯎ ꯅꯨꯄꯤꯒ ꯅꯨꯄꯤ ꯋꯥꯔꯤ ꯁꯥꯕꯗꯤ ꯑꯗꯨꯝ ꯑꯩꯈꯣꯏ ꯅꯨꯄꯥ ꯅꯨꯄꯥꯒ ꯁꯥꯕ ꯆꯠ ꯃꯅꯥꯏꯗ ꯁꯥꯅꯤꯡꯉꯥꯏꯗꯣ ꯂꯩꯔ ꯁꯤꯜꯂꯦꯕ ꯈꯔ ꯈꯔ ꯈꯥꯏꯔꯒ ꯋꯥꯔꯤ ꯁꯥꯕꯗ ꯅꯨꯡꯉꯥꯏꯇ꯭ꯔꯣ
ꯎꯝ ꯑꯩꯒꯤ ꯏꯃꯥꯟꯅꯕꯤ ꯈꯪꯕ ꯈꯛꯇ ꯁꯥꯟꯅꯥꯏꯗ ꯈꯪꯅꯗꯕ ꯃꯤꯗ ꯁꯥꯟꯅꯗꯦ
ꯑꯆꯥ ꯑꯗꯨꯗꯤ ꯉꯁꯤꯗꯒꯤꯗꯤ ꯋꯥꯔꯤꯕꯥꯅꯤ ꯋꯥꯔꯤ ꯁꯥꯕ ꯍꯧꯕ ꯇꯥꯔꯦ
ꯑ ꯑꯣꯒꯤ ꯃꯤ ꯑꯩꯒꯤ ꯃꯔꯨꯞ ꯅꯨꯄꯤ ꯃꯁꯛ ꯐꯖ ꯐꯖꯕ ꯈꯈꯣꯏꯒꯤꯁꯨ ꯁꯨ ꯅꯝꯕꯔ ꯄꯤꯕꯤꯒꯦꯀꯣ ꯈꯥꯏꯔꯣ ꯃꯣꯏꯗ
ꯅꯪꯒꯤ ꯆꯥꯛ ꯍꯦꯟꯅ ꯌꯦꯡꯅꯤꯡꯕ ꯍꯧꯔꯦꯅꯦ
ꯎ ꯑꯩꯒꯤ ꯁꯛꯇꯤ ꯌꯦꯡꯕ ꯌꯥꯗꯦ ꯑꯗꯨꯅ ꯏꯃꯥꯟꯅꯕꯤ ꯃꯁꯛ ꯐꯖꯕꯤ ꯈꯣꯏꯅ ꯒꯤꯤ ꯊꯥꯕꯤꯒꯦ
ꯊꯔ ꯊꯔ ꯅꯪ ꯅꯠꯇ꯭ꯔꯒ ꯅꯪꯅ ꯅꯪ ꯊꯥꯈ꯭ꯔꯣꯅꯦ ꯃꯣꯏ ꯐ꯭ꯔꯤ ꯇꯥꯏꯝ ꯂꯕ ꯀꯥꯟꯗ ꯑꯩꯉꯣꯟꯗ ꯇꯦꯛꯁꯞ ꯇꯧꯔꯣ ꯑꯩ ꯑꯗꯨꯁꯨ ꯌꯥꯏꯦ
ꯑꯧ ꯑꯗꯨꯒꯤ ꯅꯪꯒꯤ ꯐꯣꯟ ꯍꯧꯖꯤꯛꯀꯤ ꯅꯝꯕꯔꯗ ꯑꯩꯅ ꯋꯥꯆꯦꯞꯇ ꯍꯟꯅ ꯊꯥꯕꯤꯒꯦꯀꯣ ꯑꯗꯨꯗꯤ
ꯌꯥꯏ ꯌꯥꯏ
ꯅ ꯃꯥꯅꯕꯤ ꯀꯣꯏꯗꯁꯨ ꯊꯥꯕꯤꯒꯦ ꯃꯣꯏꯁꯨ ꯇꯧꯅꯤꯡꯉꯦ ꯍꯥꯏꯔꯒ ꯃꯤ ꯂꯩꯇꯕꯒꯤ
ꯍꯣꯏ ꯍꯣꯏ ꯃꯇꯝ ꯂꯩꯕ ꯀꯥꯟꯗ ꯑꯗꯨꯝ ꯁꯤ ꯇꯧꯍꯧꯕꯅ ꯐꯕꯅꯦ ꯐꯕꯅꯦ ꯁꯤꯒꯤꯁꯦ
ꯑꯩꯈꯣꯏꯁꯨ ꯃꯟꯗꯦꯗ ꯀ꯭ꯂꯥꯁ ꯆꯠꯄ ꯍꯧꯔꯅꯤ ꯑꯗꯨꯅ ꯄꯛꯄꯛꯅ ꯁꯤ ꯁꯥꯟꯅꯕ ꯐꯪꯗꯣꯏ ꯃꯥꯟꯈ꯭ꯔꯤꯅꯦ
ꯑꯩꯁꯨ ꯑꯦꯛꯖꯥꯝ ꯑꯅꯤ ꯂꯩꯌꯦ ꯑꯩꯁꯨ ꯗꯦꯠ ꯑꯦꯂꯚꯦꯟꯒ ꯗꯦꯠ ꯐꯤꯐꯇꯤꯟꯗ ꯂꯩ ꯑꯗꯨꯝ ꯍꯣꯜꯗꯦꯗꯤ ꯐ꯭ꯔꯤ ꯑꯣꯏꯔꯣꯏ ꯑꯗꯨ ꯑꯗꯨꯝ
ꯎꯝ ꯑ ꯑ ꯀꯁꯨ ꯑꯦꯦꯝ ꯑꯦꯁ ꯀꯤꯅ ꯑꯦꯛꯖꯥꯝ ꯂꯩ ꯁꯦꯀꯦꯟ ꯋꯤꯛꯀꯨꯝꯅ ꯊꯥꯈꯤꯕ ꯈꯪꯗ꯭ꯔꯤ ꯗꯦꯠꯁꯤꯠ ꯊꯣꯛꯇꯕꯒꯤ ꯍꯧꯖꯤꯛꯀꯤ ꯑꯩꯈꯣꯏꯁꯨꯦ ꯁꯝꯃꯔ ꯕ꯭ꯔꯦꯛ ꯇꯥꯏꯕꯒꯤ ꯍꯧꯖꯤ ꯀ ꯀ꯭ꯂꯥꯁ ꯍꯥꯕꯅꯤ ꯍꯥꯏ ꯂꯀ
ꯑꯗꯨ ꯁꯝꯃꯔ ꯕ꯭ꯔꯦꯛ ꯂꯩꯔꯒ ꯑ ꯑꯣ
ꯍꯧꯖꯤꯛꯇꯤ ꯂꯣꯏꯈ꯭ꯔꯦ ꯑꯩ ꯌꯨꯝ ꯊꯣꯛꯇꯦꯗ ꯌꯨꯝ ꯊꯣꯛꯇꯦ ꯗꯦꯂꯤꯗ ꯂꯩꯔꯒ ꯂꯛꯈ꯭ꯔꯦ ꯁꯤꯗ
ꯑꯆꯥꯥ ꯑꯩꯁꯨ ꯅꯍꯥꯟ ꯗꯦꯜꯂꯤ ꯂꯩꯒꯗꯝꯕꯅꯦ ꯑꯗꯣ ꯑꯩ ꯒꯨꯍꯥꯇꯤꯗ ꯍꯣꯡꯈ꯭ꯔꯦ
ꯌꯥꯝꯅꯁꯁꯨ
ꯁ ꯋꯥꯁꯨꯦ ꯁ ꯁ ꯗ ꯁꯥꯣ
ꯑ
ꯠꯇꯅꯅꯕꯣꯏꯩꯅ ꯁꯥꯔꯅꯤ ꯀꯪꯕꯅꯤꯅ
ꯁꯤꯗꯗꯤ ꯅꯣꯡꯁꯨ ꯆꯨꯗꯕꯒꯤ ꯌꯥꯝꯅ ꯁꯥꯏ ꯗꯦꯜꯂꯤꯗꯤ ꯉꯁꯤꯁꯨ ꯅꯣꯡ ꯆꯨ ꯦꯈꯔ
ꯎꯝ ꯍꯣꯏ ꯑꯗꯨꯃꯥꯏꯅ ꯇꯧꯔꯝꯕ ꯌꯥꯏ ꯑꯗꯨ ꯑꯗꯨ ꯄꯟꯖꯥꯕꯇꯗꯤ ꯃꯤ ꯃꯤ ꯑꯋꯥꯡ ꯑꯋꯥꯡꯕ ꯈꯛꯇ ꯂꯩꯔꯝꯅꯤꯅꯦ
ꯑꯧ ꯑꯩꯈꯣꯏ ꯇ꯭ꯔꯥꯏꯕꯦꯜ ꯈꯈꯣꯏ ꯊꯥꯛꯇ ꯉꯥꯏꯔꯦ ꯄꯤꯛꯈ꯭ꯔꯒ ꯂꯩꯔꯤꯁꯦ ꯑꯩꯈꯣꯏ ꯔꯣꯡꯃꯩ ꯈꯛꯇ ꯉꯥꯏ ꯂꯩꯗ
ꯑꯆꯥꯥ
ꯅꯨꯄꯥꯁꯨ ꯅꯨꯄꯤꯁꯨ ꯄꯤꯛ ꯑꯒ ꯂꯩ ꯂꯩꯅꯤ
ꯄꯟꯖꯥꯕ ꯄꯟꯖꯥꯕ ꯑꯩꯈꯣꯏꯒꯤ ꯅꯨꯄꯤꯁꯤꯡꯁ ꯌꯥꯝ ꯐꯖꯦꯟ ꯇꯥꯏꯅꯦ
ꯁꯪ ꯗꯦꯇꯇꯥ ꯈꯣꯏ ꯀꯣꯅꯦ ꯁꯤ ꯂꯥꯏꯕ ꯀꯣꯏ
ꯐꯖꯠꯇꯕ꯭ꯔꯣ
ꯊꯖ ꯂꯤꯗ ꯈꯪꯗꯦꯗ ꯑꯩꯒꯤ ꯃꯤꯠꯇꯗꯤ ꯃꯌꯥꯡ ꯄꯥꯝꯗꯕꯒꯤ
ꯀꯆꯨ ꯌꯥꯝ ꯐꯖꯩꯅꯤ ꯃꯣꯏ ꯃꯣꯏꯁꯦ ꯏꯁꯀꯤꯟꯅꯦ ꯃꯣꯏꯁꯦ ꯑꯗꯨꯝ ꯉꯧꯋꯦ ꯍꯥꯏꯗ
ꯑꯥꯎ ꯐ꯭ꯔꯥꯗꯤꯟ ꯅꯍꯣꯏ ꯍ ꯌꯥ ꯌꯥꯝ ꯃꯥꯜꯂꯦꯗ ꯑꯗꯨ ꯃ ꯑꯣꯏ ꯁꯄꯤꯗ
ꯍꯣꯏ ꯂꯩꯆꯦ ꯑꯗꯨꯗꯤ ꯃꯌꯥꯡꯗꯝ ꯃꯥꯜꯂꯅꯤ
ꯈꯪꯗꯦꯗ ꯍꯣꯏ
ꯃꯌꯥꯡ ꯅꯨꯄꯥꯗꯤ ꯀꯣꯏꯅꯤꯡꯗ꯭ꯔꯣ
ꯀꯣꯏꯅꯤꯡꯗꯦꯗ ꯃꯌꯥꯡꯗꯤ ꯀꯔꯤ ꯇꯧꯅꯤꯡꯉꯥꯏꯅꯅꯨꯡꯗ
ꯀꯔꯤ ꯇꯧꯅꯤꯉꯃꯦ ꯀꯣꯏ ꯅꯤꯡꯉꯥꯏ
ꯀꯣꯏꯅꯤꯡꯗꯦ ꯃꯌꯥꯡ ꯌꯥꯡꯉ
ꯑꯗꯨꯗꯤ ꯅꯪꯁꯦ ꯅꯨꯄꯥ ꯀꯣꯏꯔꯝꯗꯧ ꯃꯥꯜꯂꯦ ꯅꯪꯒꯤ ꯃꯈꯣꯟꯁꯦ
ꯈꯪꯗꯦ ꯑꯩ ꯑꯗꯨꯗꯤ
ꯎꯝ ꯅꯪꯁꯦ ꯅꯨꯄꯥ ꯀꯣꯏꯌꯦ
ꯅꯪꯁꯨ ꯅꯨꯄꯤ ꯀ ꯑꯣꯏꯔꯝꯅꯤ ꯍꯧꯖꯤꯛꯇꯤ ꯃꯥꯒꯤ ꯅꯨꯄꯤ ꯅꯨꯄꯥꯗꯨ ꯎ ꯂꯣꯏ ꯑꯣ ꯂꯣꯏꯅ ꯂꯩꯕ ꯃꯤ ꯉꯥꯛꯇ ꯑꯣꯏꯔꯝꯅꯤ ꯒ꯭ꯔꯨꯞꯇ ꯂꯩꯕꯈꯣꯏꯗ ꯈꯪꯕ꯭ꯔꯥ
ꯑꯁ ꯑꯌꯥꯝꯕ ꯑꯩꯅ ꯋꯥꯔꯤ ꯁꯥꯕꯗꯤ ꯅꯨꯄꯥ ꯂꯩꯇꯕ ꯈꯛꯇꯅꯦ
ꯑꯣ ꯑꯗꯨꯗꯤ ꯅꯪꯒꯤ ꯃꯥ ꯂꯧꯍꯧꯔꯣ ꯅꯪꯒꯤ ꯂꯩꯗ꯭ꯔꯗꯤ
ꯑꯣ ꯅꯪ ꯑꯣꯏꯅ ꯇꯧꯔꯁꯤꯔꯣ
ꯅꯪꯒꯤ ꯃꯅꯥꯀꯣꯜ ꯋꯥꯔꯤ ꯁꯅꯕ ꯅꯨꯄꯤꯁꯤꯡ ꯃꯁꯛ ꯐꯖ ꯐꯖꯕ ꯂꯩꯔꯝꯃꯤ ꯎ
ꯅꯪꯗꯤ ꯌꯥꯗꯕ꯭ꯔꯣ
ꯎ
ꯑꯁ ꯅꯪꯁꯦ ꯇꯦꯛꯀꯟ ꯑꯣꯏꯔ ꯃꯥꯜꯂꯦꯅꯦ
ꯑꯣꯏ ꯏꯗ
ꯑꯗꯨꯗꯤ ꯅꯪ ꯀꯔꯤ ꯌꯥꯗꯕ
ꯏꯃꯥꯟꯅꯕꯤ ꯃꯁꯛ ꯐꯖꯕꯤ ꯄꯤꯒꯦ ꯅꯪꯗꯤ ꯎꯝ ꯑꯗꯨꯒꯤ ꯅꯪꯉꯣꯟꯗ ꯐꯣꯟ ꯅꯝꯕꯔꯗꯣ ꯊꯥꯔꯛꯑꯒꯦ ꯍꯣꯔꯦꯟ ꯃꯉꯣꯟꯗ ꯅꯪꯉꯣꯟꯗ ꯋꯥꯔꯤ ꯁꯅꯅꯤꯉ ꯑꯩ ꯍꯦꯛ ꯇꯧꯕ ꯂꯣꯏꯔꯒ ꯃꯉꯣꯟꯗ ꯇꯧꯔꯛꯈꯣꯅ ꯍꯥꯏꯕꯤꯒꯦꯀꯣ ꯅꯪ ꯐ꯭ꯔꯔꯤ ꯏꯂ ꯏꯔꯗꯤ
ꯌꯥꯏ ꯌꯥꯏ ꯀꯥꯏꯖꯦ ꯀꯥꯏ ꯂꯩ
ꯃꯥꯁꯨ ꯍꯧꯖꯤꯛ ꯋꯥꯔꯤꯁꯨ ꯅꯥꯅꯤꯡꯉꯥꯏ ꯂꯩꯇꯒ ꯂꯩꯔ ꯅꯪꯉꯣꯟ ꯃꯉꯣꯟꯗ ꯅꯪꯒꯤ ꯅꯝꯕꯔ ꯄꯤꯕꯤꯗꯦ
ꯑꯣꯀꯦ ꯑꯗꯨꯗ ꯅꯪꯗꯤ ꯑꯩꯉꯣꯟꯗ ꯋꯥꯔꯤ ꯁꯥꯟꯅꯔꯔꯣꯏꯗ꯭ꯔꯣ
ꯑꯩꯡ ꯑꯃꯨꯛꯀ ꯇꯧꯔꯛꯀꯦ ꯑꯩꯡꯁꯤ ꯑꯌꯦꯡ
ꯌꯥꯏ ꯌꯥꯏ
ꯔ ꯆꯀꯦꯟ ꯍꯗꯤ ꯑꯥꯏ ꯀ꯭ꯂꯥꯁ ꯄꯔ ꯑ
ꯅꯪꯒꯤ ꯅꯪꯒꯤ ꯅꯦꯠ ꯃꯈꯣꯟ